ꯍꯜꯂꯣ ꯍꯜꯂꯣ ꯍꯜꯂꯣ
ꯎꯝ
ꯇꯣꯄꯤꯛ ꯅꯨꯡꯉꯥꯏꯕꯁꯤꯗ ꯅꯦꯠꯋꯥꯛ ꯌꯥꯁꯤ ꯂꯥꯛꯇ꯭ꯔꯤꯅꯤꯅꯦ
ꯍꯣꯏꯅꯦ ꯅꯪ ꯊꯕꯛ ꯌꯥꯝ ꯆꯤꯟꯕ ꯃꯥꯜꯂꯕꯨ
ꯑꯦ ꯀꯔꯤꯒꯤ
ꯀꯣꯔꯤꯒꯤ ꯈꯪꯗꯦꯅꯦ
ꯇꯨꯝꯃꯒ ꯇꯨꯝꯃꯒ ꯂꯩꯕ ꯑꯩꯉꯣꯟꯗ ꯊꯕꯛ ꯌꯥꯝ ꯆꯤꯟꯕ ꯃꯥꯜꯂꯦ ꯍꯥꯏꯁꯤꯕꯣ ꯃꯥ ꯑꯣꯏꯅ ꯆꯤꯟꯕ ꯃꯥꯜꯂꯦ
ꯅꯠꯇꯦꯍꯦ ꯅꯪ ꯆꯤꯟꯕ꯭ꯔꯥ ꯍꯥꯏꯅ ꯍꯥꯏꯕꯅꯦ
ꯑꯩꯈꯣꯏꯗꯤ ꯍꯤꯞꯄꯒ ꯂꯩꯌꯦ ꯍꯤꯞꯄꯒ ꯍꯤꯞꯄꯒ ꯅꯪ ꯅꯪ ꯅꯪꯗꯤ ꯅꯠꯇꯦ ꯒꯥꯔꯤ ꯃꯈ ꯃ ꯇꯥꯏꯌꯦ ꯏꯕꯨꯡꯉꯣ ꯃꯆꯥ ꯅꯅꯥꯎ ꯃꯆꯥ ꯉꯔꯥꯡ ꯇꯥꯟ ꯄꯣꯛꯂꯛꯄ ꯅꯨꯡꯅꯥꯎ
ꯍꯥꯎ
ꯅꯪꯗꯤ ꯀꯔꯤ ꯊꯕꯛ ꯇꯧꯋꯦꯕ
ꯑꯩ ꯁꯣꯔꯨꯝ ꯑꯃꯗ ꯊꯕꯛ ꯇꯧꯕꯒ ꯂꯩ ꯅꯪꯕꯨꯗꯤ
ꯑꯠꯁꯥ ꯀꯔꯤꯅꯣꯕ ꯈꯨꯉꯨꯞꯔꯥ ꯗ꯭ꯔꯦꯁꯔꯥ
ꯗ꯭ꯔꯋꯦꯁ ꯀꯤ ꯅꯠ ꯇꯩ ꯍꯥꯔꯠꯋꯦꯔ ꯑꯃꯒꯤ
ꯑꯠꯆꯥ ꯑꯁ ꯇꯣꯡꯗ꯭ꯔꯦꯗ ꯗ꯭ꯔꯦꯁꯀꯤ ꯑꯣꯏꯔꯗꯤ ꯈꯔ ꯅꯪꯉꯣꯜꯗ ꯗꯤꯁꯀꯥꯎꯜ ꯅꯤꯌꯦ ꯇꯧꯔꯝꯕꯅꯦ
ꯑꯠꯆꯥ ꯑꯗꯨꯗꯤ ꯑꯩ ꯏꯃꯥꯟꯅꯕ ꯍꯣꯏꯒꯤ ꯈꯔ
ꯇꯧꯅꯤ ꯅꯪ ꯒꯤ ꯑꯗꯨ ꯍꯥ ꯑꯣꯌꯥꯔ ꯗꯨꯗ
ꯏꯃꯥꯟꯅꯕ ꯍꯣꯏꯒꯤ ꯈꯔ ꯊꯥꯔꯛꯀꯦ ꯅꯝꯕꯔ ꯃꯥ ꯃꯣꯏ ꯂꯩꯕꯅꯦ
ꯂꯩꯁꯥꯕꯤꯒꯤ ꯗ꯭ꯔꯦꯁꯔꯣ
ꯂꯩꯁꯥꯕꯤꯒꯤꯁꯨ ꯂꯩꯌꯦ
ꯒꯤꯁꯨ ꯅꯪ ꯑꯩꯒꯤ ꯍꯩ ꯅꯪ ꯑꯩꯒꯤ ꯍꯩ ꯀꯣꯡꯗꯣꯏꯅꯤꯀꯣ ꯏꯕꯨꯡꯉꯣ
ꯍꯣꯏꯅꯦ ꯍꯣꯏꯅꯦ ꯄꯤꯒꯅꯦ ꯅꯪ ꯆꯥꯒꯦ ꯍꯥꯏꯔꯗꯤ ꯄꯤꯒꯅꯦ
ꯆꯥꯒꯦꯅꯦ ꯏꯅꯥꯎꯅ ꯂꯩꯕꯗꯨꯅꯤꯅꯦ ꯆꯥꯅꯤꯡꯉꯤꯁꯦ ꯅꯆꯦꯅ ꯑꯩꯅ
ꯍꯣꯏ ꯍꯣꯏ ꯄꯤꯒꯦ ꯄꯤꯒꯦ ꯗꯥꯏꯂꫭꯒ ꯈꯛꯇ ꯀꯥꯞꯄꯗꯤ ꯌꯥꯗꯦꯀꯣ
ꯑꯦ ꯗꯥꯏꯂꯣꯛ ꯗꯥꯏꯂꯣꯛ ꯈꯛꯇ ꯅꯠꯇꯦ ꯅꯪꯅꯤꯅꯦ ꯄꯥꯈꯠꯂꯤꯁꯦ ꯑꯦ ꯅꯪꯅꯤꯅꯦ ꯑꯩꯅ ꯄꯥꯈꯠꯂꯤꯁꯦ ꯑꯩꯗꯤ ꯆꯥꯒꯦꯅ ꯉꯥꯏꯔꯦ
ꯄꯤꯔꯒ ꯂꯧꯁꯨ ꯂꯧꯗꯕꯤꯗ ꯇꯧꯕꯗꯣ
ꯑꯗꯨꯃ ꯑꯩ ꯌꯥꯝ ꯍꯩꯗꯤꯅꯦ ꯕꯣꯔꯥ ꯑꯃ ꯄꯤꯁꯨ ꯑꯗꯨꯝ ꯆꯥꯕ ꯉꯝꯅꯤ
ꯑꯁ ꯉꯥꯛꯏꯍꯦ ꯅꯪꯉꯁꯦ
ꯍꯥꯏꯗꯤ ꯆꯥꯏꯍꯦ ꯅꯪ ꯈꯥꯡꯗ꯭ꯔꯤ ꯏꯕꯨꯡꯉꯣ ꯆꯥꯏꯑ ꯍꯩ ꯍꯥꯏꯕꯗꯅ ꯆꯦ ꯌꯥꯝ ꯆꯥꯏ
ꯍꯣꯏꯅꯦꯍꯦ ꯆꯥꯛꯁꯨ ꯌꯥꯝ ꯆꯥꯎꯑ ꯑꯗꯨꯒ
ꯆꯥꯛꯁꯨ ꯌꯥꯝ ꯆꯥꯏꯌꯦꯅ ꯅꯣꯏ ꯅꯣꯏꯕꯗꯨ ꯌꯥꯗ꯭ꯔꯦ ꯑꯩꯗꯤ ꯑꯩꯅ ꯑꯩ ꯑꯩꯒꯤ ꯀꯦꯖꯤ ꯆꯨꯝꯅ ꯍꯥꯏꯔꯛꯑꯗꯤ ꯅꯪ ꯌꯥꯝ ꯍꯩꯔꯦ ꯍꯥꯏꯔꯛꯑꯣ
ꯎꯝ ꯍꯣꯏꯅꯦ ꯑꯗꯨꯗꯤ ꯅꯪ ꯑꯣ ꯅꯪꯒꯤ ꯍꯥꯏꯠꯀ ꯅꯪ ꯅꯪꯒꯤ ꯍꯥꯏꯠ ꯈꯤꯇꯪ ꯍꯥꯏꯒꯦꯔꯥ
ꯑꯩꯒꯤ ꯍꯥꯏꯠ ꯐꯥꯏꯞ ꯁꯨꯗꯦ ꯌꯥꯔꯕ
ꯑꯣꯛꯈꯦ ꯅꯝꯕꯔ ꯋꯥꯟ ꯂꯩꯔꯦ ꯑꯗꯨꯒ ꯎꯝ ꯍꯥꯏꯗꯤ ꯅꯪꯒꯤ ꯑꯦꯛꯖꯦꯛꯇꯣ ꯍꯥꯏꯒꯅꯨ ꯇꯔꯥ ꯇꯔꯥ ꯇꯔꯥꯃꯨꯛ ꯀꯩꯅꯣ ꯂꯩꯔꯁꯨ ꯍꯤꯟ ꯈꯤꯇꯪꯗꯤ ꯄꯤꯕ ꯌꯥꯏꯅ
ꯑꯣꯀꯦ ꯑꯩ ꯄꯤꯒꯦꯀꯣ ꯐꯣꯔꯇꯤ ꯇꯨ ꯁꯚꯦꯟꯇꯤꯗ ꯍꯥꯏꯔꯣ ꯐꯣꯔꯇꯤ ꯇꯨ ꯁꯚꯦꯟꯇꯤꯗ ꯍꯥꯏꯔꯛꯑꯣ
ꯑꯩ ꯌꫭ ꯑꯗꯨꯗꯤ ꯅꯪꯒꯤ ꯀꯩꯅꯣꯒꯤ ꯃꯇꯨꯡ ꯃꯇꯨꯡꯏꯟꯅ ꯑꯗꯨꯁꯨ ꯌꯥꯝꯒꯅꯤ ꯎꯝ ꯐꯤꯐꯇꯤ ꯁꯚꯦꯟ ꯑꯣꯏꯒꯦꯔꯥ
ꯌꯥꯔꯕ꯭ꯔꯥ
ꯍꯣꯏ ꯌꯥꯔꯦꯅꯦ ꯃꯒ ꯂꯩꯔꯦ ꯅꯪꯁꯦ ꯍꯥ ꯀꯔꯤ
ꯑꯩ ꯑꯩ ꯅꯣꯛꯈꯤꯒꯦꯕ ꯃꯇꯝ ꯈꯔ
ꯅꯣ ꯅꯣ ꯃꯇꯝ ꯄꯤꯔꯦ ꯅꯪꯒꯤ
ꯀꯥꯏꯅꯀꯣ ꯌꯥꯝ ꯁꯨꯝꯅꯥꯔꯛꯄꯗꯒꯤꯅꯦ ꯅꯟꯅꯣꯛꯄꯤꯁꯦ ꯇꯪꯃꯗ ꯎꯝ ꯀꯩꯅꯣ ꯀꯣꯡꯅꯤꯒ ꯍꯥꯏꯔꯝꯃꯗꯤ ꯍꯤꯔꯣꯏꯗ꯭ꯔꯕ ꯍꯥꯏꯩꯔꯒ ꯍꯥꯏꯔꯛꯑꯦ
ꯀꯥꯏꯗꯒꯤ ꯆꯨꯝ꯭ꯕꯨ ꯆꯨꯝꯕ꯭ꯔꯣꯅꯦ
ꯆꯨꯝꯃꯦ ꯍꯌꯦꯡ ꯍꯌꯦꯡ ꯑꯩ ꯑꯩꯒꯤ ꯋꯦꯠ ꯑꯣꯜꯂꯒ ꯊꯥꯔꯛꯀꯦꯀꯣ
ꯍꯣꯏ ꯍꯣꯏ
ꯍꯣꯏ ꯄꯡꯕꯨꯗꯤ ꯈꯔꯕꯨꯗꯤ ꯂꯩꯌꯦ ꯑꯣꯜꯃꯣꯁ ꯐꯤꯐꯇꯤ ꯑꯩꯠ ꯐꯤꯐꯇꯤ ꯁꯚꯦꯟꯒꯤ ꯑꯗꯨꯒꯤꯗ ꯂꯩꯌꯦ
ꯑꯁ ꯑꯩꯁꯤ ꯌꯥꯝ ꯍꯩꯕ ꯃꯥꯜꯂꯦꯍꯦ
ꯅꯪ ꯌꯥꯝ ꯍꯩꯔꯦ ꯑꯩꯅ ꯍꯤꯟ ꯄꯤꯕꯒꯤꯦ ꯅꯠꯇ꯭ꯔꯗꯤ ꯈꯪꯉ ꯈꯪꯉꯣꯏꯔ ꯅꯪ ꯗꯔ ꯍꯥꯏꯔꯛꯑꯣ ꯍꯥꯏꯔꯤ ꯅꯪ ꯑ
ꯐꯣꯔꯇꯤꯗꯒꯤ ꯁꯚꯦꯟꯇꯤ ꯈꯜꯂꯣ ꯍꯥꯏꯔꯒ
ꯍꯣꯏꯅꯦ ꯑꯗꯨꯅꯦ ꯍꯩ ꯅꯠꯇ꯭ꯔꯣ ꯅꯪ ꯑꯩꯒꯤ ꯋꯥꯡꯃꯗꯒꯤꯗꯤ ꯁꯤꯛꯁꯇꯤ ꯄ꯭ꯂꯥꯁꯇꯤ ꯀꯥꯔꯣꯏ ꯈꯥꯡꯈ꯭ꯔꯦꯅ ꯑꯗꯨꯒꯤꯅꯦꯕ
ꯑꯩꯅ ꯍꯥꯏꯗꯣꯛꯈ꯭ꯔꯦ ꯑꯩꯒꯤꯁꯨ
ꯑ
ꯐꯥꯒꯤ ꯇꯧꯕꯅꯦꯗ ꯅꯪ ꯌꯥꯝ ꯍꯩꯌꯦꯗ ꯃꯤ ꯑꯗꯨꯃꯥꯏꯅ ꯑꯩꯅꯗꯤ ꯅꯪ ꯐꯤꯐꯇꯤ ꯊ꯭ꯔꯤ ꯐꯤꯐꯇꯤ ꯐꯣꯔ ꯍꯥꯏꯔꯛꯀꯗ꯭ꯔꯥ ꯈꯟꯕꯅꯦ
ꯁꯥ ꯑꯩꯒꯤꯗꯤ ꯀꯃꯥꯏ ꯀꯌꯥꯝ ꯂꯩꯒꯦ ꯈꯥꯅꯤꯡꯕ꯭ꯔꯥ
ꯅꯪꯤꯀꯣ ꯅꯪ ꯑꯩ ꯍꯥꯏꯕ ꯍꯩꯇꯦ ꯑꯗꯣ ꯁꯤꯛꯁꯇꯤ ꯁꯤꯛꯁꯇꯤ ꯍꯦꯜꯂꯣꯏ
ꯁꯤꯛꯁꯇꯤ ꯍꯦꯜꯂꯣꯏ ꯍꯥꯏꯕꯗꯤ ꯀ꯭ꯔꯣ ꯁꯤꯛꯁꯇꯤ ꯍꯦꯜꯕ꯭ꯔꯥ ꯅꯠꯇ꯭ꯔꯒ ꯁꯤꯁꯇꯤ
ꯅꯪꯒꯤ ꯅꯪꯒꯤ ꯍꯥꯏ ꯍꯥꯏꯔꯛꯑꯣ ꯑꯩꯉꯣꯟꯗ ꯅꯪꯁꯨ
ꯐꯥꯏꯚ ꯄꯣꯏꯟ ꯁꯚꯦꯟ
ꯑꯍꯦ ꯑꯗꯨꯗꯤ ꯅꯪ ꯁꯚꯦꯟ ꯑꯣꯏꯔꯗꯤ ꯅꯪ ꯁꯤꯛꯁꯇꯤ ꯐꯣꯔ ꯆꯨꯝꯕ꯭ꯔꯥ
ꯅꯪꯅ ꯍꯥꯏꯅꯤꯡꯉꯥꯏꯗꯣ ꯐꯖꯅ
ꯁꯤꯛꯁꯇꯤ ꯐꯣꯔ ꯍꯥꯏꯔꯦ ꯑꯩꯅ
ꯑꯗꯒꯤ ꯍꯥꯏꯔꯗꯤ ꯐꯥꯒꯗꯕ꯭ꯔꯥ
ꯁꯤꯛꯁꯇꯤ ꯐꯣꯔ
ꯎ
ꯀꯌꯥꯔꯥ ꯍꯥꯏꯔꯛꯑꯣ
ꯑꯁ ꯅꯪ ꯐꯖꯅ ꯆꯨꯝꯗꯤ ꯆꯨꯝꯔꯕꯅꯤ ꯍꯦꯡꯉꯁ꯭ ꯍꯥꯏꯒꯤꯗꯣ
ꯁꯤꯛꯁꯇꯤꯗꯨꯔꯥ
ꯎꯝ
ꯑꯠꯆꯥ ꯌꯥꯔꯦꯁꯦ ꯑꯩꯁꯨ ꯍꯥꯏꯌꯦ ꯇꯧꯏꯗꯨ
ꯑꯩꯅ ꯑꯗꯨꯒꯤ ꯑꯗꯨꯒꯤ ꯑꯗꯨꯒꯤ ꯅꯝꯕꯔꯗ ꯃꯦꯟꯇꯦꯟ ꯇꯧꯔꯒ ꯂꯩꯕꯅꯤ
ꯑꯁ ꯌꯥꯏꯈ
ꯂꯥꯁ ꯏꯔ ꯂꯥꯁ ꯌꯔꯗꯒꯤ ꯃꯦꯟꯇꯦꯟ ꯇꯧꯕꯅꯦ ꯑꯗꯣ ꯍꯧꯖꯤ ꯐꯣ
ꯑꯩꯈꯣꯏꯗꯤ ꯃꯦꯟꯇꯦꯟꯒ ꯇꯧꯗ꯭ꯔꯦꯗ ꯖꯨꯝ ꯖꯨꯝ ꯖꯨꯝ ꯀꯥꯏꯗ ꯂꯥꯁ ꯏꯔ ꯑꯩꯒꯤ ꯑꯩ ꯂꯥꯁ ꯌꯔ ꯐꯤꯐꯇꯤ ꯐꯣꯔ ꯂꯩꯔꯝꯃꯤꯅꯦ ꯐꯤꯐꯇꯤ ꯊ꯭ꯔꯤ ꯐꯤꯐꯇꯤ ꯐꯣꯔ ꯂꯩꯔ ꯍꯟꯗꯛ ꯆꯝ ꯀꯥꯈ꯭ꯔꯦ ꯐꯤꯐꯇꯤ ꯁꯦꯚꯦꯟ ꯀꯥꯈ꯭ꯔꯦ
ꯀꯥꯔꯗꯤ ꯈꯪꯗ꯭ꯔꯦꯕ
ꯎꯝ ꯌꯥꯝ ꯄꯥꯏ ꯇꯨꯝ ꯃꯆꯥꯠ ꯇꯨꯝ ꯃꯆꯥꯠ ꯇꯨꯝꯕ ꯆꯥꯕ ꯈꯪꯗꯅ ꯇꯧꯔꯕꯅꯤꯅꯀꯣ ꯄꯥꯂꯩꯇꯦ
ꯎꯗꯨꯅꯅꯥ ꯇ ꯂꯩꯈ꯭ꯔꯦꯕ
ꯍꯣꯏ ꯆꯥꯛꯀꯌꯦ ꯆꯥꯛꯀ ꯌꯦꯟꯁꯥꯡꯁꯦ ꯑꯗꯨ ꯅꯠꯇ ꯂꯩꯔꯦ
ꯑꯌꯥ
ꯑꯍꯧꯕ ꯉꯥꯛꯇ ꯃꯤꯛꯇꯣ ꯁꯪ ꯁꯪ ꯎꯔꯒ ꯂꯩꯔꯦ
ꯎꯝ
ꯅꯪꯗꯤ ꯌꯥꯏꯌꯦꯗ ꯅꯪꯒꯤ ꯍꯥꯏꯇꯀ ꯌꯦꯡꯅꯕꯗ ꯑꯩꯒꯤꯗꯤ ꯌꯦꯡꯉꯨꯅꯦ ꯑꯟꯗꯔ ꯐꯥꯏꯚ
ꯁꯤꯛꯁꯇꯤ ꯐꯣꯔ ꯁꯤꯛꯁꯇꯤ ꯐꯥꯏꯚꯀꯨꯝꯕ ꯍꯥꯅ
ꯀꯨꯝꯁꯤ ꯀꯨꯝꯁꯤ ꯅꯠꯇꯁꯤ ꯂꯥꯁ ꯆꯠꯈꯤꯕ ꯃꯇꯝꯗꯨ ꯁꯤꯛꯁꯇꯤ ꯐꯥꯏꯚ ꯌꯧꯔꯝꯕꯅꯦ ꯑꯗꯨꯒ ꯁꯤꯛꯁꯇꯤ ꯑꯗꯨꯋꯥꯏ ꯃꯦꯟꯇꯦꯟ ꯀꯨꯏꯔꯦ ꯁꯤꯛꯁꯇꯤ ꯃꯦꯟꯇꯦꯟ ꯇꯧꯕꯁꯦ ꯁꯤꯛꯁꯇꯤ ꯉꯥꯛꯇ
ꯑꯥ
ꯑꯗꯨꯝ ꯀꯥꯁꯨ ꯀꯥꯗꯔꯦ ꯀꯨꯝꯁꯨ ꯌꯥꯝ ꯀꯨꯝꯅꯔꯦ ꯁꯤꯛꯁꯇꯤꯒꯤ ꯔꯦꯟꯖꯇ ꯑꯗꯨꯝ ꯂꯩꯌꯦ
ꯐꯥꯔꯦ ꯐꯥꯔꯦ ꯑꯗꯨꯅ
ꯑꯗꯨꯃꯥꯏꯅ ꯇꯧꯗ꯭ꯔꯅꯤ ꯏꯗꯤ
ꯅꯪꯗꯤ ꯋꯥꯡꯕꯅꯤꯅ ꯐꯩꯅꯦ ꯑꯩꯈꯣꯏꯗꯤ ꯅꯦꯝꯁꯨ ꯅꯦꯝꯕ ꯀꯦꯖꯤꯁꯨ ꯋꯥꯡꯕ ꯋꯥꯏꯗ
ꯎ ꯔꯣꯗ ꯅꯨꯄꯤꯁꯦ ꯈꯔ ꯅꯣꯏꯕꯗꯤ ꯐꯗꯦ ꯐꯥꯖꯕꯅꯦ ꯀꯣ ꯁꯦꯡꯅ ꯍꯥꯏꯒꯦ ꯑꯗꯨꯕꯨ ꯈꯔ ꯤ ꯑꯣꯚꯔꯁ ꯃꯥꯗꯤ ꯇꯧꯕꯅꯦꯍꯦ ꯃꯣꯏꯁꯦ
ꯑꯩꯗꯤ ꯀꯪꯅꯤꯡꯉꯦ ꯑꯩ ꯗ꯭ꯔꯦꯁ ꯁꯦꯠꯅꯤꯡꯕ ꯁꯦꯠꯄ ꯐꯪꯗꯦ
ꯑ
ꯑꯗꯨꯕꯨꯅꯦ ꯑꯗꯨꯕꯨ ꯆꯥꯕꯗꯣ ꯆꯥꯕ ꯀꯥꯟꯗ ꯑꯗꯨꯝꯗꯥ ꯋꯥ ꯂꯧꯗꯦ ꯍꯥꯏꯦꯅ ꯑꯗꯨꯝ ꯆꯥꯗꯣꯏꯕ ꯑꯗꯨꯒꯒ ꯗ꯭ꯔꯦꯁꯁꯤꯡꯤꯡ ꯍꯥ ꯆꯄ ꯀꯥꯟꯗꯗꯤ ꯊꯝꯋꯥꯏ ꯁꯛꯇꯅꯦꯕ ꯑꯁ ꯁꯦꯝꯒꯦ ꯈꯟ
ꯑꯗꯨꯗ ꯁꯦ ꯑꯗꯨꯕꯗꯤ ꯈꯨꯁꯤ ꯅꯅꯦ ꯅꯪꯒꯤ
ꯁꯦꯠꯄꯗꯧ ꯆꯟꯗꯦ ꯆꯟꯗꯦ ꯕꯥ
ꯑꯩꯅ ꯍꯥꯏꯒꯦ ꯌꯥꯝ ꯋꯥꯗꯕꯤꯗꯀꯣ
ꯎꯝ
ꯑꯦꯗꯚꯥꯏꯁꯇꯤ ꯅꯠꯇꯦ ꯅꯪꯒꯤ ꯈꯔ ꯅꯨꯡꯉꯥꯏꯅꯕ ꯍꯥꯏꯒꯦ ꯅꯪ ꯄꯨꯡ ꯀꯌꯥꯗ ꯆꯥꯛꯆꯥꯒꯤ ꯑꯌꯨꯛ
ꯑꯁ ꯇꯥꯏꯃꯤꯡ ꯂꯩꯇ꯭ꯔꯦ ꯏꯕꯨꯡꯉꯣ
ꯇꯥꯏꯃꯤꯡ ꯂꯩꯇ꯭ꯔꯦ ꯏꯚꯤꯅꯤꯡꯁꯨ ꯇꯥꯏꯃꯤꯡ ꯂꯩꯇ꯭ꯔꯦ
ꯎꯝ
ꯑ ꯐꯔꯦ ꯑꯗꯨꯗꯤ ꯅꯨꯡꯗꯥꯡꯗꯗꯤ ꯆꯥꯕ꯭ꯔꯥ ꯆꯥꯛ
ꯆꯥꯏꯌꯦ ꯑꯞ ꯁꯥꯏꯠꯗꯧꯅꯦꯕ ꯆꯥꯛ ꯆꯥꯏꯁꯦ ꯑꯩ ꯍꯟꯗꯛ ꯆꯥꯕ ꯍꯥꯏꯒꯦ ꯄꯨꯡ ꯑꯩꯠꯇ ꯆꯥꯏꯑ ꯑꯗꯨꯒ ꯅꯨꯡꯗꯥꯡ ꯄꯨꯡ ꯁꯚꯦꯟꯗ ꯆꯥꯏꯌꯦ ꯑꯗꯨꯒ ꯍꯣꯔꯦꯟ ꯄꯨꯡ ꯇꯔꯥ ꯍꯦꯜꯂꯛꯀꯥꯟꯗ ꯑꯃ ꯆꯥꯏꯌꯦ
ꯑꯣ ꯑꯗꯨ ꯑꯗꯨꯗꯤ ꯅꯪ ꯑꯩ ꯈꯤꯇꯪ ꯍꯥꯏꯕꯤꯔꯝꯒꯦ ꯅꯪꯒꯤ ꯋꯦꯠꯇꯣ ꯈꯇꯔꯛ ꯍꯟꯊꯒꯦ ꯍꯥꯏꯔꯗꯤ
ꯎꯝ ꯍꯥꯏꯔꯛꯑꯣ
ꯅꯪꯅ ꯆꯥꯔꯤꯕ ꯆꯤꯟꯖꯥꯛꯇꯨ ꯆꯤꯅꯤ ꯌꯥꯝ ꯆꯥꯕ꯭ꯔꯥ
ꯑꯩꯁꯦ ꯆꯤꯅꯤ ꯄꯥꯝꯕ ꯃꯤ ꯅꯠꯇꯕꯅꯤꯅ ꯆꯤꯅꯤꯗꯤ ꯌꯥꯝ ꯆꯥꯡ ꯆꯥꯗꯦ
ꯎꯝ ꯑꯗꯨꯗꯤ ꯌꯥꯝ ꯐꯩ ꯊꯥꯎ ꯌꯥꯝ ꯆꯥꯕ꯭ꯔꯥ
ꯊꯥꯎꯗꯤ ꯆꯥꯌꯦ
ꯊꯥꯎꯁ ꯆꯥꯏꯌꯦ ꯆꯤꯅꯤ ꯆꯥꯕ ꯍꯥꯏꯕꯕꯁꯤꯦ ꯆꯤꯅꯤ ꯆꯤꯅꯤ ꯑꯦꯛꯖꯦꯛꯀꯤ ꯅꯠꯇꯦꯀꯣ ꯊꯨꯝ ꯃꯉꯥ
ꯍꯣꯏ ꯑꯊꯨꯝ ꯑꯊꯨꯝꯕ ꯑꯩꯅ ꯆꯥꯕ ꯍꯥꯏꯕꯁꯦ ꯍꯩ ꯍꯩ ꯆꯥꯕꯗ ꯌꯥꯎꯔꯦꯀꯣ ꯅꯣꯡ ꯐꯥꯗꯣꯛ ꯅꯣꯡ ꯐꯥꯗꯣꯛ ꯑꯥꯏꯁ ꯀ꯭ꯔꯤꯝꯒꯨꯝꯕ ꯆꯥ
ꯑꯩꯒꯤ ꯊꯨꯝꯕꯗꯗꯤ ꯌꯥꯝ ꯀꯩꯁꯨ ꯄ꯭ꯔꯣꯕ꯭ꯂꯦꯝ ꯂꯩꯇꯕꯅꯦ ꯑꯗꯨꯗꯤ
ꯑꯥꯏꯁ ꯀ꯭ꯔꯤꯝ ꯑꯥꯏꯁ ꯀ꯭ꯔꯤꯝ ꯗꯤ ꯅꯧ ꯐꯣꯗꯣꯛꯂꯦ ꯅꯨꯡꯇꯤꯒꯤ ꯆꯥꯗꯦ ꯑꯗꯣ ꯍꯦꯛ ꯃꯍꯤꯁꯨ ꯅꯣꯡꯨꯇꯤ ꯅꯠꯇꯦ ꯑꯗꯣ ꯍꯦꯛꯃꯗꯤ ꯑꯗꯨ ꯑꯩ ꯂꯩꯗꯅ
ꯑꯝ
ꯄꯪꯆꯥ ꯆꯥꯕ ꯑꯊꯨꯝꯕ ꯌꯥꯝ ꯄꯥꯝꯕ ꯃꯤꯗꯤ ꯅꯠꯇꯦ
ꯎꯝ ꯑꯗꯨ ꯌꯥꯝ ꯐꯕ ꯑꯃꯅꯤ ꯅꯪꯒꯤ
ꯍꯥꯏꯔꯛꯑꯣ ꯗꯥꯏꯠ ꯗꯥꯏꯠ ꯑꯣꯖꯥ
ꯍꯥꯥ
ꯍꯥꯏꯔꯛꯑꯣꯕ
ꯊꯨꯝꯕ ꯌꯥꯝ ꯆꯥꯒꯅꯨ ꯊꯥꯎ ꯌꯥꯝ ꯆꯥꯒꯅꯨ ꯊꯥꯎ ꯃꯔꯛ ꯃꯔꯛ ꯍꯞꯇꯥ ꯑꯃꯗ ꯑꯅꯤꯔꯛꯇꯤ ꯆꯥꯕ ꯌꯥꯏꯀꯣ ꯑꯅꯤꯔꯛꯄꯨꯗꯤ ꯆꯥꯕ ꯌꯥꯏ ꯈꯤꯇꯪ ꯈꯤꯇꯪ ꯃꯦꯟꯇꯦꯟ ꯇꯧꯒꯦ ꯍꯥꯏꯔꯗꯤ ꯊꯥꯎ ꯆꯥꯔꯗꯤ ꯑꯈꯥꯕ ꯆꯥꯎꯋꯣ
ꯎꯝ
ꯑꯈꯥꯕ ꯁꯔꯨꯛ ꯐꯥꯏꯚ ꯇꯦꯟ ꯄꯥꯔꯁꯦꯟ ꯌꯥꯎꯅ ꯆꯥꯎ ꯑꯗꯨꯒ ꯏꯁꯤꯡꯗꯣ ꯌꯥꯝ ꯆꯥꯛꯆꯥꯕꯨ ꯂꯣꯏꯔꯒ ꯒꯤꯂꯥꯁ ꯊꯟ ꯊꯜꯂꯒ ꯂꯩꯗꯅ ꯌꯥꯝ ꯊꯛꯀꯅꯨ ꯆꯛꯆꯕ ꯍꯦ ꯂꯣꯏꯕ